ꯍꯂꯣ
ꯍꯂꫭ
ꯍꯥꯎ ꯑꫯꯌꯥꯝꯕ ꯎꯝ
ꯅꯨꯡꯉꯥꯏꯔꯤꯕ꯭ꯔꯣ ꯀꯃꯥꯏꯅ ꯇꯧꯔꯤꯒꯦ
ꯅꯨꯡꯉꯥꯏꯔꯤꯌꯦ
ꯑꯣ ꯁꯨꯝ ꯄꯥꯎ ꯐꯥꯎꯅꯗ ꯀꯨꯏꯔꯦꯅ ꯀꯣꯜ ꯇꯧꯔꯛꯏꯅꯦ ꯑꯗꯣ ꯍꯧꯖꯤꯛꯀꯥꯟꯁꯤꯕꯨꯨ ꯑ ꯕꯣꯠ ꯃꯌꯥꯁꯨ ꯅꯛꯁꯤꯜꯂꯛꯑꯦ ꯕꯣꯠ ꯅꯨꯡ ꯀꯃꯥꯏꯅ ꯇꯧꯔꯤ ꯏꯅꯥꯎ ꯍꯣꯏ ꯔꯣꯝꯗꯅ ꯑꯗꯨ ꯀꯔꯝ ꯀꯃꯥꯏ ꯀꯟꯕ꯭ꯔꯥ ꯈꯣꯠꯄ꯭ꯔꯥ ꯑꯇꯪ ꯈꯪꯅꯤꯡꯉꯤꯅꯦ
ꯚꯣꯠ ꯅꯨꯡꯗꯤ ꯏꯌꯥꯝꯕ ꯃꯑꯣꯡ ꯃꯥꯟꯗꯅ ꯀꯜꯂꯦ ꯍꯥꯏꯇꯃꯤ ꯍꯥꯏꯗꯤ
ꯎꯝ
ꯍꯥꯏꯗꯤ ꯃꯌꯥꯝ ꯀꯩ ꯍꯥꯏꯅꯤ ꯃꯊꯤ ꯌꯥꯝ ꯀꯟꯅ ꯐꯣꯡꯗꯕꯤ ꯃꯑꯣꯡꯗꯗꯤ ꯀꯟꯕꯗꯣ ꯑꯗꯨꯃꯥꯏꯅ ꯑꯣꯏꯌꯦ ꯑꯗꯣ ꯈꯔ ꯃꯊꯤ ꯐꯣꯡꯉꯕꯗ ꯍꯥꯏꯔꯒꯗꯤ ꯍꯥꯏꯗꯤ ꯂꯩꯀꯥꯏꯒꯤ ꯍꯥꯏꯗꯤ ꯃꯌꯨꯝ ꯃꯌꯨꯝꯒꯨꯝꯕꯗ ꯆꯠꯂꯒ ꯃꯇꯦꯡ ꯄꯥꯡꯕ ꯑꯅꯥ ꯑꯌꯦꯛ ꯌꯥꯎꯔꯛꯄ ꯀꯔꯝꯃꯥ ꯂꯥꯛꯄꯗ ꯑꯗꯨꯃꯥꯏꯅ ꯇꯧꯕ ꯑꯗꯨꯝꯕ ꯑꯌꯥꯝꯕ ꯇꯧꯅꯩꯌꯦ ꯑꯩꯈꯣꯏ ꯁꯋꯥꯏꯗꯤ ꯂꯩꯔꯤꯕ ꯍꯥꯟꯅ ꯁꯔꯀꯥꯔꯒꯤ ꯃꯌꯥꯝꯗꯒꯤ ꯊꯥꯗꯔꯛꯄ ꯃꯌꯥꯝ ꯋꯥꯇꯔ ꯁꯄ꯭ꯂꯥꯏ ꯌꯥꯗꯗꯅ ꯂꯩꯕ
ꯎꯝ
ꯑꯗꯥꯒꯤ ꯂꯝꯕꯤ ꯌꯥꯗꯗꯅ ꯂꯩꯕ
ꯑꯣ
ꯍꯣꯁꯄꯤꯇꯥꯜꯒꯨꯝꯕ ꯌꯥꯗꯅ ꯂꯩꯕ ꯃꯌꯥꯝꯗꯣ ꯂꯥꯛꯑꯦ ꯑꯦꯝ ꯑꯦꯜ ꯑꯦꯉꯩꯁꯦ ꯑꯁ ꯑꯝꯇ ꯚꯣꯠ ꯅꯪꯅꯕ ꯁꯦꯝꯅꯕ ꯈꯣꯠꯅꯕ ꯇꯧꯁꯤ ꯑꯩ ꯇꯧꯔꯛꯀꯦ ꯈꯣꯠꯂꯛꯀꯦ ꯍꯥꯏꯅꯒ ꯀꯣ ꯆꯤꯟ ꯐꯖꯥꯕꯤꯁꯦ ꯂꫭꯏꯔꯦ ꯍꯥꯟꯅ ꯃꯣꯏ ꯀꯦꯟꯗꯤꯗꯦꯠ ꯑꯅꯤꯃꯨꯛꯀ ꯊꯣꯛꯑꯝꯕꯗ ꯍꯧꯖꯤꯛꯇꯤ ꯑꯍꯨꯝ ꯃꯔꯤꯃꯨꯛ ꯅꯦꯁꯨ ꯇꯥꯏ
ꯎꯨꯝ
ꯈꯪꯗꯦ ꯃꯤꯁꯦ ꯄꯩꯁꯥ ꯌꯥꯝ ꯄꯥꯏꯅꯔꯕ꯭ꯔꯥ ꯀꯩꯒꯤꯅꯣ ꯈꯪꯗꯦ ꯕꯣꯠ ꯑꯩꯁꯤꯗꯗꯤ ꯄꯩꯁꯥꯁꯦ ꯍꯥꯏꯊꯅꯕꯅꯤꯅ
ꯎꯝ
ꯚꯣꯠ ꯂꯥꯛꯄꯁꯤꯗꯤ ꯃꯌꯥꯝ ꯍꯥꯏꯗꯤ ꯄ꯭ꯔꯖꯥ ꯃꯌꯥꯝꯁꯦ ꯃꯣꯏ ꯍꯥꯏꯗꯤ ꯚꯣꯠ ꯃꯅꯨꯡꯗ ꯈꯔ ꯈꯣꯝꯕ ꯌꯥꯔꯣꯏꯗꯅꯤ ꯍꯧꯖꯤꯛꯇꯤ ꯑꯗꯨꯝ ꯀꯟꯅꯔꯦ ꯍꯧꯔꯦ ꯍꯥꯏꯇꯥꯔꯦ
ꯎꯝ
ꯏꯌꯥꯝꯕꯝꯁꯨ ꯀꯃꯥꯏ ꯀꯃꯥꯏ ꯇꯧꯔꯤ ꯄꯣꯠꯁꯦ ꯈꯜꯂꯦ ꯑꯗꯨꯝ
ꯑꯁ ꯈꯣꯏꯔꯣꯝꯁꯨ ꯣꯠꯁꯤꯗꯤ ꯐꯖꯅ ꯀꯟꯕꯤꯅꯤ ꯍꯧꯖꯤꯛꯁꯤ ꯀꯩ ꯍꯥꯏꯅꯤ ꯑꯩꯈꯣꯏꯁꯨ ꯀꯦꯟꯗꯤꯗꯦꯠ ꯃꯌꯥꯝ ꯊꯣꯛꯆꯤꯜꯂꯦ ꯍꯟꯗꯛꯁꯦ ꯑꯗꯩꯗꯤ
ꯎ ꯎ
ꯑꯥ ꯍꯥꯟꯅ ꯄꯥꯏꯔꯝꯕ ꯉꯩꯗꯨꯅ ꯁꯦꯝꯕꯤꯗꯦ ꯂꯝꯕꯤꯔ ꯍꯧꯖꯤꯛꯁꯨꯛ
ꯎꯝ
ꯀꯨꯠ ꯉꯥꯛꯇꯅꯤ ꯂꯩꯔꯤꯁꯦ ꯑꯗꯩꯗꯤ ꯎꯝ ꯑꯗꯨꯗꯩꯗꯤ ꯂꯝꯕꯤꯁꯨ ꯐꯠꯇꯦ ꯑꯗꯨꯗꯩ ꯅꯣꯡ ꯆꯨꯨꯔꯦ ꯂꯣꯏꯔꯦ ꯑꯗꯨꯗꯤ
ꯃꯥꯅꯦ
ꯅ ꯅꯨꯡꯁꯥ ꯁꯥꯥꯔꯦ ꯎꯐꯨꯟ ꯊꯣꯛꯑꯦ ꯑꯗꯨꯗꯗꯤ ꯑ ꯍꯣꯁꯄꯤꯇꯥꯜꯒꯤ ꯍꯥꯏꯔ ꯌꯦꯡꯉꯦ ꯍꯣꯁꯄꯤꯇꯥꯥꯟ ꯁꯦꯛꯇꯔꯣꯝꯗ ꯑꯃꯨꯛ ꯌꯦꯡꯉꯦꯐꯠ ꯑꯐꯕ ꯑꯝꯇ ꯌꯥꯎꯗꯦ ꯂꯅꯦ ꯑꯗꯨꯗꯩꯗꯤ ꯑꯦꯅꯤ ꯏꯟꯐ꯭ꯔꯥ ꯏꯁꯇ꯭ꯔꯛꯆꯔ ꯍꯧꯖꯤꯛꯁꯦ ꯑꯩꯈꯣꯏ ꯂꯝꯗꯝꯁꯤ ꯌꯥꯝ ꯕꯦꯔꯥ ꯀꯥꯔꯦ ꯍꯥꯏꯇꯥꯔꯦ ꯑꯗꯨꯝ
ꯃꯥ
ꯑꯅꯧꯕ ꯑꯩꯈꯣꯏ ꯍꯟꯗꯛꯁꯤꯦ ꯀꯦꯟꯗꯤꯗꯦꯠ ꯑꯃ
ꯎꯝ
ꯈꯟꯖꯤꯔꯥꯅ ꯣꯏ ꯀꯟꯅ ꯇꯧꯔꯤ ꯍꯥꯏꯇꯥꯔꯦ ꯁꯦ ꯑꯉꯥꯡꯅ ꯌꯨꯠꯁꯤꯡ ꯑꯍꯟꯁꯤꯡ ꯑꯦꯋꯥꯔꯅꯦꯁ ꯄꯤꯗꯨꯅ ꯀꯟꯅ ꯍꯣꯠꯅꯔꯤ ꯑꯗꯣ ꯈꯪꯗꯦ ꯍꯧꯖꯤꯛꯁꯦ ꯀꯩ ꯍꯥꯏꯇꯥꯔꯦ ꯀꯟꯅ ꯀꯦꯟꯗꯤꯗꯦꯠ ꯉꯩꯁꯤꯦ ꯀꯔꯝꯕꯅ ꯐꯒꯦꯕꯦ ꯑꯩꯈꯣꯏ ꯏꯁꯀ꯭ꯔꯤꯅꯤꯡ ꯀꯟꯅ ꯇꯧꯔꯤ ꯅꯍꯥ ꯈꯣꯨꯝꯖꯤꯂꯥ ꯀꯥꯟꯗ ꯑꯗꯨꯒ ꯂꯝꯗꯝꯁꯤꯒꯤ ꯀꯔꯤ ꯀꯥꯟꯅꯕ ꯇꯧꯔꯛꯀꯅꯤ ꯀꯔꯤ ꯇꯧꯔꯛꯄ ꯌꯥꯏ ꯍꯥꯏꯁꯦ ꯑꯩꯈꯣꯏꯅ ꯀꯟꯅ ꯈꯜꯂꯤ ꯍꯥꯏꯇꯥꯔꯦ ꯑꯗꯣ
ꯎꯝ
ꯈꯪꯗꯦ ꯀꯔꯝꯕꯅ ꯀꯩꯅꯣ ꯇꯧꯗꯣꯏꯅꯣꯗꯣ ꯑꯩꯈꯣꯏ ꯍꯧꯖꯤꯛ ꯀꯟꯅ ꯈꯟꯅ ꯅꯩꯅꯔꯤ ꯅꯍꯥꯁꯤꯡ ꯑꯍꯟꯁꯤꯡꯁꯨ ꯑꯦꯋꯥꯔꯅꯦꯁꯁꯤ ꯀꯟꯅ ꯄꯤꯔꯤ ꯃꯔꯝꯗꯤ ꯑꯩꯈꯣꯏꯒꯤ ꯀꯦꯟꯗ꯭ꯔꯁꯤꯗ ꯂꯨꯆꯤꯡꯕ ꯀꯌꯥ ꯑꯃ ꯍꯧꯈ꯭ꯔꯦ ꯉꯁꯤꯐꯥꯎꯗ ꯑꯗ ꯃꯈꯣꯏꯅ ꯑꯐꯕ ꯑꯃꯠꯇ ꯇꯧꯔꯝꯗꯦ ꯍꯥꯏꯇꯥꯔꯦ ꯑꯗꯨꯅ ꯑꯐꯕ ꯆꯤꯟꯗꯗꯤ ꯕꯣꯠ ꯃꯌꯥꯒꯤ ꯑꯐꯕ ꯑꯐꯕ ꯇꯧꯅꯤ ꯑꯩꯅ ꯁꯦꯝꯒꯅꯤ ꯑꯩꯅ ꯀꯥꯔꯗꯤ ꯁꯤ ꯇꯧꯒꯅꯤ ꯊꯥꯏꯅꯗꯤ ꯏꯟꯁꯨꯔꯦꯟ ꯏꯟꯁꯨꯔꯦꯟꯁ ꯄꯤꯕꯤꯔꯝꯃꯒ ꯀꯥꯈ꯭ꯔꯕ ꯃꯇꯨꯡꯗꯗꯤ ꯍꯟꯅꯕꯨꯛ ꯌꯦꯡꯉꯛꯇꯕ ꯑꯗꯩꯗꯤ ꯕꯣꯠ ꯃꯌꯥ ꯈꯛꯇꯨꯗ ꯑꯃꯨꯛ ꯂꯥꯛꯁꯤꯟꯕ ꯑꯗꯨꯅ ꯃꯔꯝ ꯑꯣꯏꯔꯀꯥꯟꯗ ꯑꯩꯈꯣꯏꯁꯦ ꯅꯍꯥꯁꯤꯡꯁꯦ ꯍꯟꯗꯛꯇꯤ ꯀꯅꯥꯕ ꯌꯨꯠ ꯈꯛꯇꯪꯅ ꯅꯍꯥ ꯑꯣꯏꯕ ꯃꯊꯧꯅꯥ ꯂꯩꯒꯗꯕ ꯑꯃ ꯊꯥꯒꯠꯁꯦꯅ ꯈꯟꯅꯔꯤ ꯑꯗꯣ ꯈꯪꯗꯦ ꯀꯔꯤ ꯊꯣꯛꯂꯛꯀꯗꯣꯏꯅꯣ ꯍꯌꯦꯡ ꯊꯥꯒꯠꯂꯨꯔꯀꯥꯟꯗ ꯑꯗꯣ ꯑꯩꯈꯣꯏꯅ ꯍꯥꯏꯗꯤ ꯌꯥꯝ ꯀꯟꯅ ꯒ꯭ꯌꯥꯟ ꯇꯥꯅꯕ ꯍꯥꯏ ꯑꯩꯈꯣꯏꯅ ꯊꯥꯒꯠꯂꯨꯔꯒꯁꯨ ꯍꯌꯦꯡ ꯃꯥꯅ ꯇꯧꯕꯤꯔꯛꯇ꯭ꯔꯒꯗꯤ ꯑꯗꯨ ꯑꯩꯈꯣꯏꯒꯤꯁꯨ ꯑꯃꯨꯛ ꯑꯋꯥꯕ ꯑꯣꯏꯗꯣꯏꯅꯦ ꯑꯗꯣ ꯑꯩꯈꯣꯏꯁꯨ ꯍꯧꯖꯤꯛ ꯍꯧꯖꯤꯛꯐꯥꯎꯒꯤ ꯑꯣꯏꯅꯗꯤ ꯃꯣꯏꯁꯨ ꯑꯐꯕ ꯉꯥꯛꯇꯅꯤ ꯉꯥꯡꯉꯁꯦ ꯃꯤ ꯈꯨꯗꯤꯡꯃꯛ ꯀꯦꯟꯗꯤꯗꯦꯠ ꯈꯨꯗꯤꯡꯃꯛ ꯆꯤꯟꯗ ꯍꯌꯦꯡ ꯀꯥꯈ꯭ꯔꯒ ꯀꯥꯟꯗ ꯃꯣꯏ ꯊꯣꯛꯄ ꯉꯥꯛꯇꯅꯦꯕ ꯇꯧꯔꯤꯁꯦ ꯑꯗꯨꯅ ꯎꯝ ꯑꯗꯣ ꯍꯧꯖꯤꯛꯀꯤ ꯑꯣꯏꯅꯗꯤ
ꯎꯝ
ꯑꯩꯈꯣꯏꯁꯨ ꯈꯪꯗ꯭ꯔꯤꯌꯦ ꯇꯧꯕꯇꯕꯨ ꯑꯅꯧꯕ ꯑꯝ ꯌꯦꯡꯁꯦ ꯍꯥꯏꯅ ꯑꯩꯈꯣꯏꯁꯨ ꯀꯟꯅ ꯈꯟꯅꯩꯌꯦ ꯁꯨꯃꯥꯏꯅ
ꯎꯝ ꯐꯩꯌꯦ ꯑꯅꯧꯕ ꯌꯦꯡꯕꯗꯣ ꯏꯌꯥꯝꯕ ꯑꯔꯤꯕ ꯂꯩꯔꯤꯕꯔꯤ ꯃꯌꯥꯝꯁꯤꯗꯤ ꯑꯗꯨꯝ ꯍꯥꯟꯅꯒꯤ ꯃꯒꯨꯟ ꯈꯪꯕ ꯉꯥꯛꯇꯅꯤ ꯇꯥꯝ ꯑꯅꯤꯔꯛ ꯑꯍꯨꯝꯂꯛ ꯄꯥꯏꯔꯛꯑꯕꯅꯤ
ꯎꯝ
ꯑꯗꯨꯝ ꯍꯥꯏꯗꯤ ꯃꯥꯒꯤ ꯑꯐꯕꯅ ꯀꯩꯅꯣ ꯐꯠꯇꯕꯅ ꯀꯩꯅꯣ ꯃꯌꯥꯝ ꯈꯪꯅꯔꯕ ꯉꯥꯛꯇꯅꯦꯕ ꯑꯗꯨ ꯃꯌꯥꯝꯗꯣ ꯑꯅꯧꯕꯗꯨꯅ ꯑꯃꯨꯛ ꯍꯥꯏꯗꯤ ꯈꯔ ꯐꯒꯗ꯭ꯔꯥ ꯍꯥꯏꯗꯤ ꯑꯅꯧꯕ ꯍꯥꯏꯁꯤꯗꯃꯛꯇꯕꯨ ꯃꯌꯥꯝꯅ ꯍꯥꯏꯕ ꯈꯣꯠꯄ ꯑꯗꯨꯝ ꯈꯔꯗ ꯑꯣꯏꯔꯁꯨ ꯇꯥꯗꯣꯏꯅꯦꯕ ꯑꯗꯣ ꯍꯥꯏꯕꯅꯤ ꯏꯌꯥꯝꯕ ꯑꯩꯈꯣꯏ ꯁ꯭ꯋꯥꯏꯗꯁꯨ ꯑꯗꯨꯝ ꯍꯥꯏꯅꯩ ꯑꯅꯧꯕ ꯑꯃ ꯂꯥꯛꯄ ꯍꯥꯏꯁꯦ ꯑꯍꯥꯟꯕꯒꯤ ꯑꯣꯏꯅꯗꯤ ꯊꯕꯛ ꯀꯨꯝꯕ ꯆꯩꯩꯒꯨꯝꯕ ꯈꯔ ꯋꯥꯠꯄ ꯍꯥꯏꯗꯤ ꯗꯤꯄꯥꯔꯠꯃꯦꯟꯒꯤ ꯇꯥꯟꯅ ꯈꯣꯠꯅꯕ ꯑꯣꯏꯔꯒꯁꯨ ꯀꯩ ꯑꯣꯏꯔꯒꯁꯨ ꯑꯣ ꯑꯅ ꯎꯔꯤꯃꯤꯅ ꯑꯗꯨꯗ ꯀꯩ ꯂꯩ ꯑꯁꯤꯗꯅ ꯀꯩ ꯏꯁꯀꯤꯝ ꯂꯩ ꯑꯗꯨ ꯂꯩ ꯑꯗꯨꯋꯥꯏꯗꯤ ꯈꯪꯕ ꯈꯣꯠꯄ ꯈꯔ ꯋꯥꯠꯀꯗꯣꯏꯅꯦꯕ ꯑꯗꯨꯅ ꯑꯩꯈꯣꯏꯅ ꯑꯌꯥꯝꯕ ꯍꯥꯏꯕꯗꯤ ꯅꯍꯥꯒꯨꯝꯕ ꯊꯣꯛꯂꯛꯄ ꯂꯥꯏꯔꯤꯛ ꯂꯥꯏꯁꯨ ꯍꯩꯕꯒꯨꯝꯕꯁꯦ ꯃꯁꯤ ꯐꯖꯅ ꯌꯦꯡꯉꯒ ꯐꯩꯌꯦꯅ ꯈꯜꯂꯤ ꯑꯍꯟ ꯂꯩ ꯍ ꯀꯩ ꯍꯥꯏꯅꯤ ꯑꯍꯟꯒꯤ ꯃꯣꯏꯒꯤ ꯍꯥꯟꯅꯒꯤ ꯍꯧꯥꯎꯅꯕꯤ ꯑꯗꯨꯝ ꯄꯣꯂꯤꯇꯤꯛꯁꯇ ꯀꯨꯏꯅ ꯌꯥꯎꯔꯛꯄꯒꯤ ꯑꯗꯨꯝ ꯃꯌꯥꯝ ꯍꯥꯏꯗꯤ ꯃꯌꯥꯝꯅ ꯏꯟꯕ ꯂꯝꯕꯤꯗꯨꯁꯨ ꯑꯗꯨꯝ ꯆꯠꯄꯅꯦꯕ ꯃꯣꯏ
ꯎꯝ
ꯍꯥꯏꯗꯤ ꯍꯥꯟꯅ ꯃꯌꯥꯝꯅ ꯇꯧꯅꯔꯤꯕ ꯃꯑꯣꯡꯗꯨ ꯑꯗꯨꯝ ꯇꯧꯕꯅꯦꯕ ꯑ ꯑ ꯑꯩꯁꯤꯗꯗꯤ ꯈꯤꯇꯪ ꯍꯥꯏꯗꯤ ꯂꯥꯏꯔꯤꯛꯁꯨ ꯍꯩꯗꯅ ꯃꯄꯥꯟꯂꯣꯝꯗꯒ ꯃꯤꯅꯨꯡꯒ ꯊꯦꯡꯅꯗꯅ ꯇꯧꯕ ꯑꯗꯨꯝꯕ ꯌꯥꯎꯔꯒꯗꯤ ꯊꯥꯒꯠꯄꯤꯔꯗꯤ ꯌꯦꯡꯉꯣ ꯃꯣꯏꯗꯁꯨ ꯏꯅꯧ ꯅꯧꯅ ꯊꯣꯛꯇꯣꯏꯅꯤ ꯈꯤꯇꯪ ꯍꯥꯏꯗꯤ ꯀꯦꯔꯦꯛꯇꯔꯗ ꯑꯣꯏꯔꯁꯨ ꯑꯗꯩ ꯋꯥꯉꯥꯡ ꯁꯉꯥꯡꯗꯗ ꯈꯤꯇꯪ ꯍꯥꯏꯗꯤ ꯈꯤꯇꯪ ꯍꯥꯏꯗꯤ ꯃꯥꯟꯅꯔꯣꯏꯗꯅ ꯍꯥꯟꯅꯩꯗꯨꯒ
ꯃꯥꯅꯦ
ꯑꯗꯨꯨꯝꯕꯁꯦ ꯌꯦꯡꯕꯅ ꯐꯩꯌꯦ ꯑꯗꯨꯅ ꯍꯥꯏꯗꯤ ꯏꯌꯥꯝꯕ ꯑꯣꯏꯅ ꯨ ꯏꯌꯥꯝꯕꯨꯝ ꯑꯃꯁꯁꯨ ꯑꯣꯏꯔꯦ ꯑꯩꯈꯣꯏꯒꯤꯁꯨ ꯑꯣꯏꯔꯦ ꯑꯗꯨꯃꯥꯏꯅ ꯑꯅꯧꯕꯉꯩꯁꯦ ꯀꯧꯕꯧꯗꯅ ꯃꯣꯏꯅ ꯍꯥꯏ ꯑ ꯃꯣꯏ ꯄꯥꯕ꯭ꯂꯤꯛ ꯃꯤꯇꯤꯡꯗꯒ ꯋꯥꯒ ꯉꯥꯡꯍꯟꯕꯀꯣ
ꯎꯝ
ꯀꯃꯥꯏꯅ ꯉꯥꯡꯉꯤ ꯍꯥꯏꯗꯤ ꯃꯌꯥꯝꯁꯨ ꯍꯥꯏꯗꯤ ꯍꯌꯦꯡ ꯍꯥꯏꯗꯤ ꯃꯌꯥꯝꯁꯤꯅ ꯉꯥꯡꯉꯛꯄ ꯃꯇꯝꯗ ꯍꯥꯏꯗꯤ ꯃꯥꯅ ꯉꯥꯡꯕ ꯃꯇꯝꯗ ꯃꯥꯅ ꯉꯥꯡꯉꯤꯗꯨꯅ ꯑꯩꯈꯣꯏꯗ ꯄꯦꯟꯕ ꯄꯦꯜꯍꯟꯕ ꯈꯣꯠꯍꯟꯕ ꯑꯣꯏꯒꯗ꯭ꯔꯥ ꯀꯥꯏꯗꯣ
ꯑꯣ
ꯌꯦꯡꯕ ꯆꯪꯉꯦꯕ ꯍꯥꯏꯗꯤ ꯑꯗꯨꯝ ꯎꯝ ꯊꯦꯝꯕꯤꯕ ꯈꯣꯠꯄꯤꯕ ꯍꯩꯕ ꯍꯥꯏꯇꯥꯔꯦ ꯄ꯭ꯔꯖꯥꯈꯩꯁꯦ ꯅꯠꯇ꯭ꯔꯒꯗꯤ ꯌꯦꯡꯉꯣ ꯄ꯭ꯔꯖꯥꯉꯩꯁꯤꯁꯨ ꯑꯄꯥꯝꯕꯗꯤ ꯃꯌꯥꯝꯅꯤ ꯃꯣꯏꯅ ꯇꯧꯕ ꯂꯣꯏ ꯉꯝꯗꯒꯤꯁꯨ ꯅꯠꯇꯦꯕ
ꯃꯥꯅꯦ
ꯑꯗꯨꯒꯨꯝꯕ ꯌꯥꯎꯔꯛꯄ ꯄꯦꯟꯗꯕ ꯃꯌꯥꯝꯁꯦ ꯑꯗꯨꯗꯒꯤꯅꯦꯕ ꯁꯨꯝ ꯍꯥꯏꯗꯤ ꯑꯍꯣꯡꯕ ꯂꯥꯛꯀꯗꯣꯏꯁꯦ ꯄ꯭ꯔꯖꯥꯅꯩ ꯈꯪꯗꯤ ꯄ꯭ꯔꯖꯥ ꯑꯩꯈꯣꯏꯁꯨ ꯍꯣꯡꯕꯗꯤ ꯐꯔꯝꯃꯤꯗꯥ ꯑꯥꯍꯣꯡꯕ ꯋꯥꯈꯜꯁꯦ ꯚꯣꯠ ꯃꯌꯥꯗ ꯑꯩꯈꯣꯏꯒꯤ ꯀꯔꯤ ꯍꯥꯏꯅꯤ ꯄꯩꯁꯥ ꯃꯤꯅ ꯄꯤꯔꯤꯉꯩ ꯂꯧꯕ ꯒꯤ ꯀꯜꯆꯔ ꯑꯃ ꯀꯟꯅ ꯇꯧꯔꯁꯦ ꯑꯩꯈꯣꯏꯔꯣꯝꯗꯁꯨ ꯇꯧꯋꯦ ꯃꯃꯥꯡꯗ ꯀꯇꯤ ꯑ ꯁꯤ ꯋꯥꯔꯤꯔꯦ ꯑꯌꯥꯝꯕ ꯂꯤꯁꯤꯡ ꯃꯉꯥ ꯌꯦꯟꯕꯤ ꯇꯔꯥ ꯌꯦꯟꯕꯤ ꯕꯣꯇꯔ ꯑꯃꯃꯝꯒꯤ ꯀꯣ ꯑꯗꯨꯅ ꯌꯦꯡꯉꯣ ꯍꯌꯦꯡ ꯀꯥꯔꯒ ꯀꯩ ꯑꯐꯕ ꯇꯧꯔꯛꯀꯗꯣꯏꯅꯣ ꯐꯅ ꯇꯧꯅꯤꯡꯉꯝꯕ ꯃꯤꯖꯨ ꯑꯗꯨꯝ ꯍꯥꯏꯗꯤ ꯇꯣꯀꯤ ꯇꯥꯕꯅꯤꯅꯦ ꯃꯥꯏ ꯄꯩꯁꯥ ꯑꯗꯣ ꯍꯟꯖꯤꯟꯗꯕ ꯌꯥꯗꯕꯅꯤꯅ ꯃꯤꯗꯤ ꯃꯁꯥꯒꯤ ꯃꯅꯤ ꯃꯁꯥꯒꯤ ꯄꯣꯛꯀꯦꯠꯇꯒꯤ ꯂꯧꯊꯣꯔꯛꯄ ꯄꯣꯠꯅꯤꯅ ꯀꯃꯥꯏꯅ ꯍꯥꯏꯗꯤ ꯍꯟꯖꯤꯟꯅꯕ ꯍꯣꯠꯅꯔꯛꯄꯗꯗꯤ ꯑꯗꯨꯝ ꯁꯔꯀꯥꯔꯒꯤ ꯁꯤꯝ ꯐꯖ ꯐꯖꯕ ꯊꯥꯗꯔꯛꯄ ꯗꯦꯕꯂꯞꯃꯦꯟ ꯈꯨꯡꯒꯪꯒꯨꯝꯕ ꯑꯗꯨꯗꯒꯤ ꯀꯩ ꯃꯥꯒꯤ ꯀꯦꯟꯗ꯭ꯔꯗ ꯊꯥꯗꯔꯛꯄ ꯃꯌꯥꯝꯗꯨꯗꯒꯤ ꯈꯔꯥꯒ ꯑꯗꯨꯝ ꯈꯣꯡꯒꯠꯈꯤ ꯇꯥꯕꯅꯤꯅ ꯃꯥꯏ ꯄꯩꯁꯥꯗꯣ ꯍꯟꯖꯤꯟꯅꯕ ꯑꯗꯨꯅꯦ ꯑꯈꯣꯖꯨ ꯂꯣꯏ
ꯑꯣ ꯀꯦꯟꯅꯤꯗꯦꯠ ꯑꯩꯈꯣꯏꯗ ꯊꯣꯛꯏꯕ ꯀꯦꯟꯗꯤꯗꯦꯠ ꯈꯔꯗꯤ ꯍꯥꯏꯇꯥꯔꯦ ꯄꯩꯁꯥꯖꯤ ꯍꯧꯖꯤꯛ ꯇꯤ ꯍꯧꯅ ꯑꯥ ꯐꯖꯅ ꯊꯥꯗꯔꯦ ꯍꯥꯏꯇꯥꯔꯦ
ꯍꯣꯏ ꯍꯣꯏ
ꯑꯥ ꯑꯥ ꯚꯣꯠꯁꯤ ꯍꯧꯗ꯭ꯔꯤꯉꯩ ꯕꯣꯠ ꯁꯦ ꯃꯥꯅ ꯀꯥꯗ ꯌꯥꯗꯦ ꯍꯥꯏꯕꯒꯤ ꯋꯥꯈꯜꯂꯣꯟ ꯑꯃꯗ ꯂꯩꯔꯀꯥꯟꯗ ꯄ꯭ꯔꯖꯥꯁꯤ ꯄꯩꯁꯥꯖꯤꯗ ꯂꯣꯏꯅ ꯁꯨꯝꯍꯠꯟꯅꯕ ꯊꯕꯛꯁꯦ ꯍꯧꯖꯤꯛꯁꯦ ꯀꯟꯅ ꯇꯧꯔꯤ ꯄ꯭ꯔꯖꯥꯖꯤꯡꯗ ꯄꯩꯁꯥ ꯌꯦꯟꯕ ꯂꯩꯀꯥꯏ ꯂꯩꯀꯥꯏꯒꯤ ꯄꯩꯁꯥ ꯇꯧꯕ ꯑꯗꯨꯗꯤ ꯑꯗꯨꯛ ꯌꯥꯝꯕ ꯄꯩꯁꯥ ꯍꯧꯖꯤꯛꯁꯦ ꯀꯔꯣꯔꯒꯤ ꯃꯊꯛꯇ ꯆꯪꯒ꯭ꯔꯕꯅꯦꯕ ꯃꯣꯏ ꯍꯧꯖꯤꯛ ꯕꯣꯠꯁꯦ ꯄꯣꯠ ꯑꯗꯩ ꯍꯌꯦꯡ ꯕꯣꯠ ꯃꯌꯥꯗ ꯑꯃꯨꯛ ꯄꯩꯁꯥꯖꯦ ꯑꯃꯨꯛ ꯌꯦꯜꯂꯛꯈꯤꯅꯤ ꯇꯣꯉꯥꯟꯕ ꯑꯦꯛꯁꯇ꯭ꯔꯥ ꯃꯣꯏꯒꯤ ꯍꯧꯖꯤꯛꯁꯤ ꯎꯡ ꯕꯣꯠ ꯋꯥꯠꯂꯤꯉꯩꯖꯤꯗꯩ ꯍꯧꯅ ꯀꯥꯔꯣꯔ ꯍꯦꯟꯅ ꯆꯪꯍꯟꯒ꯭ꯔꯕꯅꯦ ꯃꯣꯏ ꯍꯧꯖꯤꯛ ꯀꯦꯟꯗꯤꯗꯦꯠ ꯈꯔꯗꯤ ꯑꯗꯨ ꯑꯣꯏꯇꯥꯔꯗꯤ ꯍꯌꯦꯡ ꯃꯣꯏꯅ ꯚꯣꯠ ꯀꯥꯔꯛꯑꯒꯗꯤ ꯀꯔꯤꯅꯣꯕ ꯂꯩꯕꯥꯛꯇꯨꯒꯤ ꯀꯔꯤꯒꯤ ꯀꯥꯟꯅꯕ ꯇꯧ ꯃꯔꯝꯗꯤ ꯃꯣꯏꯅ ꯊꯥꯗꯈꯤꯕ ꯄꯩꯁꯥ ꯃꯌꯥꯝꯗꯣ ꯃꯤꯁꯨ ꯄꯣꯀꯦꯠ ꯇꯥꯒꯤ ꯂꯟ ꯊꯨꯝ ꯌꯣꯟꯕ ꯌꯥꯎꯔꯤꯅꯤ ꯈꯔ ꯑꯗꯩꯗꯤ ꯇꯧꯔꯦꯅꯦ ꯑꯗꯨꯒ ꯍꯣꯏ ꯕ꯭ꯂꯦꯛ ꯃꯅꯤꯒꯤꯖꯨ ꯇꯧꯕ ꯀꯔꯕꯥꯔ ꯕ꯭ꯂꯦꯛ ꯇꯧꯔꯨꯕ ꯀꯥꯡꯕꯨꯗꯤ ꯌꯥꯝꯃꯨꯛ ꯐꯕ ꯑꯃꯔꯣꯝꯗ ꯑꯗꯣ ꯄꯩꯁꯥ ꯍꯥꯏ ꯖꯤ ꯃꯤꯌꯣꯕ ꯃꯥ ꯍꯥꯏꯕ ꯃꯛꯇꯕꯨ ꯑꯥ ꯂꯤꯁꯤꯡ ꯑꯃ ꯂꯩꯕꯗ ꯂꯤꯁꯤꯡꯗꯨꯗꯤ ꯍꯦꯟꯕ ꯑꯃꯨꯛ ꯄꯥꯝꯃꯛ ꯀꯥꯗꯣꯏꯅꯤ ꯑꯗꯨꯅ ꯈꯔ ꯂꯩꯕꯗ ꯑꯍꯦꯟꯕ ꯉꯠꯇ ꯄꯥꯝꯅꯔꯤꯕꯅꯤꯅ ꯃꯈꯣꯏꯖꯨ ꯍꯌꯦꯡ ꯊꯥꯗꯔꯒꯤꯕ ꯄꯣꯠꯇꯨ ꯂꯧꯈꯠꯂꯛꯀꯗꯣꯏꯅꯦ ꯍꯥꯏꯇꯥꯔꯦ ꯑꯗꯨꯅ ꯂꯥꯏ ꯗꯤꯕꯂꯞꯃꯦꯟꯒꯤ ꯐꯟ ꯃꯌꯥꯝꯗꯨ ꯈꯔ ꯁꯦꯝꯕꯣꯏ ꯁꯦꯝꯗꯕꯣꯏ ꯇꯧꯔꯒ ꯑꯗꯨꯝ ꯆꯥꯒꯤꯕ ꯈꯔ ꯑꯗꯨꯃꯥꯏꯅ ꯇꯧꯔꯀꯥꯟꯗ ꯑꯗꯨꯅꯅꯦꯕ ꯍꯧꯖꯤꯛꯁꯤ
ꯎꯝ
ꯀꯦꯟꯗ꯭ꯔꯥ ꯈꯨꯗꯤꯡꯃꯛꯇ ꯆꯥꯎꯈꯠꯄ ꯉꯝꯗꯅ ꯂꯩꯔꯤꯁꯦ
ꯃꯥꯅꯤ ꯃꯥꯅꯤ ꯃꯥꯅꯤ ꯆꯥꯎꯈꯠꯇ꯭ꯔꯕꯩꯁꯦ ꯑꯗꯨꯅꯤ ꯏꯌꯥꯝꯕ ꯑꯩꯈꯣꯏꯅꯖꯨ ꯑꯗꯨꯅꯦ ꯑꯩꯈꯣꯏꯅꯖꯨ ꯁꯣꯏ ꯍꯥꯏꯔꯤꯁꯦ ꯇꯧꯔꯤꯕ ꯑꯩꯈꯣꯏ ꯃꯌꯥꯝꯖꯤꯅꯗꯤ ꯄꯩꯁꯥ ꯂꯩꯕꯤꯗꯕꯤꯗ ꯇꯧꯕꯤꯔꯒꯗꯤ ꯐꯒꯗꯕ ꯑꯦ ꯑꯐꯕꯗꯨꯗꯤ ꯑꯌꯥꯝꯕ ꯄꯩꯁꯥ ꯄꯥꯏꯔꯒꯁꯨ ꯄꯥꯏꯗ꯭ꯔꯒꯁꯨ ꯍꯥꯢꯗꯤ ꯕꯣꯠ ꯂꯥꯏꯗꯤ ꯕꯣꯠ ꯂꯦꯞꯄ ꯍꯥꯏꯖꯤꯃꯛꯇꯕꯨ ꯄꯩꯁꯥ ꯄꯥꯏꯗꯅ ꯁꯪꯒ ꯂꯩꯕꯅ ꯑꯌꯥꯝꯕ ꯊꯣꯛꯅꯩꯗꯅ ꯑꯩꯈꯣꯏ ꯃꯅꯤꯄꯨꯔ ꯑꯣꯏꯔꯣ ꯏꯌꯥꯝꯕꯩ ꯀꯦꯟꯗ꯭ꯔ ꯑꯣꯏꯔꯣ ꯑꯩꯈꯣꯏꯔꯣꯝꯒꯤꯁꯨ ꯑꯗꯨꯝ ꯄꯩꯁꯥ ꯄꯥꯏꯕ ꯗꯨꯝ ꯃꯃꯥ ꯑꯅꯧꯕ ꯑꯃ ꯊꯣꯛꯂꯛꯇꯣꯔꯦꯑꯦ ꯌꯦꯡꯕ ꯃꯇꯝꯗ ꯑꯗꯨꯝ ꯏꯚꯟ ꯑꯩꯈꯣꯏꯒꯤ
ꯈꯣꯏꯕꯥꯍꯣꯏ ꯑꯗꯨꯗꯒꯤ ꯂꯩꯔꯤꯕ ꯀꯀꯥ ꯍꯣꯏ ꯀꯩ ꯂꯩꯀꯥꯏꯒꯤ ꯂꯩꯔꯤꯕ ꯑꯍꯜ ꯂꯃꯟꯖꯤ ꯑꯩꯅ ꯍꯥꯏꯁ ꯃꯥꯕꯨ ꯄꯩꯁꯥ ꯀꯌꯥꯝ ꯄꯥꯏꯖꯔꯒꯦꯅꯦ ꯁꯪꯒ ꯀꯌꯥꯝ ꯂꯩꯔꯖꯥꯅꯣꯅꯦ ꯚꯣꯠ ꯊꯣꯛꯂꯛꯏꯖꯤꯕꯣ ꯃꯥꯒꯤ ꯍꯥꯏꯗꯤ ꯕꯦꯛꯒ꯭ꯔꯥꯎꯟ ꯍꯥꯏꯗꯤ ꯃꯥꯒꯤ ꯕꯦꯛꯒ꯭ꯔꯥꯎꯟꯗꯣ ꯀꯔꯤ ꯀꯔꯤ ꯀꯃꯥꯏꯅ ꯇꯧꯏ ꯈꯣꯠꯂꯤ ꯍꯦꯛꯇ ꯌꯦꯡꯅꯩꯑꯕ
ꯎꯝ ꯃꯥꯅꯦꯦ
ꯄꯥꯏꯕꯗꯨ ꯑꯗꯨꯝ ꯑꯣꯏ ꯂꯩꯔꯝꯃꯦꯕ ꯑꯗꯨꯅ ꯑꯐꯕꯗꯨꯗꯤ ꯂꯩꯀꯥꯏꯗ ꯍꯥꯏꯗꯤ ꯂꯩꯀꯥꯏꯒꯤ ꯁꯦꯝꯃꯛꯀꯗꯧꯕ ꯑꯩꯗꯤ ꯀꯔꯤ ꯍꯥꯏꯅ ꯈꯪꯒꯪꯗꯣꯏ ꯀꯩꯒꯨꯝꯕꯕꯁꯤꯦ ꯀꯗꯧꯕ ꯑꯐꯕ ꯃꯤ ꯑꯗꯨꯝ ꯂꯩꯇꯕꯗꯤ ꯅꯠꯇꯦꯗꯅ ꯏꯌꯥꯝꯕ ꯂꯩꯕꯗꯣ ꯑꯩꯈꯣꯏ ꯄ꯭ꯔꯖꯥ ꯃꯌꯥꯝꯅ ꯊꯤꯗꯣꯛꯄꯤꯔꯒ ꯄ꯭ꯔꯖꯥ ꯃꯌꯥꯝ ꯁꯤꯡꯅ ꯂꯤꯡꯖꯦꯜ ꯃꯥꯟꯅꯕ ꯉꯝꯃꯒꯗꯤ
ꯎꯝ
ꯑꯦ ꯅꯪ ꯊꯣꯛꯑꯣꯍꯦ ꯅꯪ ꯑꯩꯈꯣꯏ ꯃꯌꯥꯝꯅ ꯄꯨꯟꯅ ꯄꯤꯅꯤ ꯅꯪ ꯀꯥꯍꯟꯒꯅꯤ ꯑꯗꯨꯅ ꯅꯪꯅꯁꯨ ꯀꯥꯔꯒꯗꯤ ꯑꯩꯈꯣꯏ ꯄ꯭ꯔꯖꯥꯒꯤ ꯐꯅ ꯇꯧꯔꯛꯎ ꯀꯥꯏꯅ ꯍꯥꯏꯕ ꯑꯗꯨꯃꯥꯏꯅ ꯇꯧꯔꯒ ꯀꯥꯍꯟꯕꯤꯕ ꯌꯥꯎꯔꯒꯗꯤ ꯍꯥꯏꯗꯤ ꯊꯥꯖꯅꯕ ꯆꯔꯁ ꯑꯃ ꯂꯩꯔꯒꯗꯤ ꯃꯥ ꯀꯩꯗꯧꯕꯩ ꯇꯧꯔꯣꯏꯗꯕꯅꯣꯅ ꯌꯥꯝ ꯍꯌꯦ ꯀꯥꯔꯒ ꯅꯠꯇ꯭ꯔ
ꯃꯥ
ꯑꯗꯨꯝꯕꯗꯤ ꯑꯣꯏꯗ꯭ꯔꯦ ꯑꯗꯨꯅ ꯁꯪꯒ ꯄꯪꯒꯗ ꯑꯗꯨꯒꯤ ꯏꯚꯟ ꯍꯨꯔꯥꯟꯁꯤꯡ ꯊꯤ ꯇꯧꯔꯛꯄ ꯃꯌꯥꯝ ꯑꯗꯨꯗꯒꯤꯗꯤ ꯌꯦꯡꯉꯣ ꯑꯌꯥꯝꯕ ꯃꯅꯤꯄꯨꯔꯗ ꯑꯣꯏꯔꯤꯕ ꯍꯧꯖꯤꯛ ꯑꯣꯏꯔꯤꯕ ꯈꯣꯠꯂꯤꯕ ꯃꯌꯥꯝꯅ ꯑꯗꯨꯁꯨ ꯏꯟꯗꯤꯌꯥꯗ ꯑꯣꯏꯔꯤꯕ ꯃꯤꯅꯤꯁꯇꯔ ꯐꯝ ꯏꯐꯦꯟ ꯃꯤꯅꯤꯁꯇꯔ ꯐꯝ ꯑꯆꯧ ꯑꯆꯧꯧꯕ ꯐꯝ ꯄꯥꯏꯕ ꯐꯥꯎꯗ ꯀ꯭ꯔꯤꯃꯤꯅꯦꯜ ꯀꯦꯁ ꯃꯌꯥꯝꯁ ꯌꯦꯡꯉ ꯍꯥꯏ ꯀꯣꯔꯠ ꯁꯨꯄ꯭ꯔꯤꯝ ꯀꯣꯔꯠ ꯃꯌꯥꯝꯗ ꯂꯩꯌꯦꯕ ꯃꯣꯏ ꯀꯦꯁ ꯃꯌꯥꯝꯗꯣ ꯑꯗꯨꯅ ꯕꯣꯠ ꯊꯣꯛꯂꯛꯑꯒ ꯍꯌꯦꯡ ꯀꯔꯤ ꯑꯐ ꯑꯐꯕ ꯊꯕꯛ ꯀꯧꯔꯛꯀꯗꯣꯏꯅꯣ ꯑꯗꯨꯅꯦ ꯕꯣꯠ ꯍꯥꯏꯁꯤꯅ ꯂꯣꯏ ꯉꯝꯕꯅꯤꯅꯦ ꯑꯦꯝ ꯑꯦꯜ ꯑꯦ ꯃꯤꯅꯤꯁꯇꯔ ꯑꯩꯅ ꯄꯋꯥꯔꯁꯦ ꯔꯤꯄ꯭ꯔꯖꯦꯟꯇꯦꯇꯤꯚ ꯏꯟꯗꯤꯌꯥꯒꯤ ꯔꯤꯄ꯭ꯔꯖꯦꯟꯇꯦꯇꯤꯞ ꯈ꯭ꯋꯥꯏ ꯆꯥꯎꯕꯅꯤꯅ ꯂꯩꯔꯤꯕ ꯕꯀꯦꯠ ꯑꯗꯨꯗꯒꯤ ꯂꯩꯔꯤꯕ ꯂꯥꯏꯔꯤꯛꯁꯨ ꯍꯩꯕ ꯃꯣꯏ ꯃꯈꯥꯗ ꯂꯩꯕ ꯗꯤꯄꯥꯔꯠꯃꯦꯟꯒꯤ ꯍꯦꯠ ꯑꯣꯏꯔꯤꯕ ꯈꯪꯉꯒꯁꯨ ꯑꯗꯨ ꯃꯣꯏ ꯃꯇꯨꯡ ꯏꯟꯅꯕꯗ ꯑꯗꯨ ꯃꯣꯏ ꯃꯇꯨꯡ ꯏꯟꯅꯕꯗ ꯍꯥꯏꯗꯤ ꯃꯣꯏꯅ ꯄꯔꯥ ꯇꯝꯕꯤꯔꯝꯃꯤ ꯃꯣꯏꯁꯨ ꯑꯗꯨꯝ ꯑꯗꯨꯒꯤ ꯐꯠꯇꯕ ꯋꯥꯈꯜꯂꯣꯟꯗ ꯑꯗꯨꯝ ꯆꯦꯜꯂꯦꯗꯅ ꯑꯗꯨ ꯁ ꯍꯍꯣꯡꯣꯡꯕꯁ ꯌꯥꯝꯕꯨꯣꯠ ꯀꯩꯅꯩꯅꯣ ꯇ ꯑꯐꯕ ꯑꯗꯨꯝ ꯀꯦꯟꯗꯤꯗꯦꯠ ꯌꯥꯎꯔꯛꯄ꯭ꯔꯣ ꯀꯃꯥꯏꯅ ꯇꯧꯒꯦ
ꯍꯧꯖꯤꯛ ꯐꯥꯎꯒꯤ ꯑꯣꯏꯅꯗꯤ ꯍꯥꯏꯕꯗꯨ ꯉꯝꯗꯦꯅꯤꯅꯣ ꯑꯐꯕ ꯉꯥꯛꯇꯅꯤ ꯉꯥꯡꯉꯤ
ꯍꯣꯏ ꯍꯣꯏ
ꯃꯌꯥꯝꯁꯦꯣꯏ ꯃꯒꯨꯟ ꯈꯪꯂꯦꯀꯣ ꯑꯗꯨꯒ ꯑꯅꯧꯕ ꯈꯔ ꯆꯣꯡꯊꯣꯔꯛꯏꯕ ꯉꯩꯁꯤꯗꯤ ꯑꯩꯈꯣꯏꯅ ꯍꯥꯏꯕ ꯉꯝꯗꯦ ꯀꯅꯥꯅ ꯐꯩꯌꯦ ꯀꯦꯅꯗꯗꯤ ꯑꯩꯁꯦ ꯐꯩꯌꯦꯅ ꯃꯁꯥꯅ ꯈꯟꯖꯔꯒ ꯂꯣꯏ ꯆꯣꯡꯊꯣꯔꯛꯏꯅꯦ
ꯃꯥꯅꯦ ꯃꯥꯅꯦ ꯃꯥꯅꯦ
ꯣ ꯀꯥꯗ ꯍꯧꯖꯤꯔꯤꯕꯅꯤꯅ ꯃꯣꯏꯅ ꯉꯥꯡꯉꯛꯏꯕ ꯆꯤꯟꯗ ꯉꯥꯡꯉꯤꯁꯤ ꯈꯨꯍꯤ ꯇꯩꯕ ꯆꯤꯟ ꯃꯥꯟꯗ ꯈꯨꯍꯤ ꯇꯩꯔꯒ ꯅꯨꯡꯁꯤ ꯅꯨꯡꯁꯤꯕ ꯋꯥꯍꯩ ꯉꯥꯛꯇ ꯠꯇꯅꯤ ꯄ꯭ꯔꯖꯥꯗ ꯍꯥꯏꯔꯤꯁꯦ
ꯍꯣꯏ ꯍꯣꯏ
ꯍꯌꯦꯦꯡ ꯀꯥꯔꯀꯥꯟꯗ ꯂꯣꯏ ꯈꯪꯅꯕ ꯈꯪꯉꯛꯀꯗꯕ ꯉꯥꯛꯇꯅꯦꯕ ꯑꯗꯨꯅ ꯍꯧꯖꯤꯛꯀꯤꯗꯤ ꯈꯪꯗ꯭ꯔꯤ ꯇꯧꯕꯇꯕꯨ ꯑꯩꯈꯣꯏꯅ ꯄꯥꯝꯖꯔꯤꯁꯤ ꯅꯍꯥ ꯑꯣꯏꯕ ꯑꯍꯜꯁꯤꯡꯗꯤ ꯑꯩꯈꯣꯏ ꯑꯌꯥꯝꯕꯅ ꯄꯥꯝꯗ꯭ꯔꯦ ꯁꯦꯡꯅ ꯍꯥꯏꯔꯒ ꯑꯣ ꯅꯍꯥ ꯌꯨꯠꯁꯤꯡ
ꯎꯝ
ꯁꯤ ꯑꯩꯈꯣꯏ ꯆꯍꯤ ꯀꯨꯟꯊ꯭ꯔꯥ ꯒꯤ ꯃꯊꯛꯇ ꯂꯩꯕ ꯑꯗꯨꯒ ꯅꯤꯐꯨꯖꯨ ꯅꯤꯐꯨ ꯃꯉꯥ ꯐꯥꯎꯒꯤ